ꯍꯥ
ꯍꯜꯂꯣ ꯇꯥꯏ ꯇꯥꯏ
ꯇꯥꯕ꯭ꯔꯣꯏꯅꯦ
ꯇꯥꯔꯦ ꯇꯥꯔꯦ
ꯀꯩꯗꯧꯔꯝꯃꯤꯅꯣ
ꯑꯩꯁꯦ ꯁꯨꯝ ꯀ꯭ꯋꯥꯀꯩꯊꯦꯜ ꯐꯧ ꯆꯎꯁꯤꯔ ꯇꯧꯔꯝꯕ ꯏꯟꯖꯥꯡ ꯅꯥꯄꯤ ꯈꯤꯇꯪ ꯂꯩꯔꯨꯁꯤꯔꯅ
ꯎꯝ ꯅꯨꯡꯁꯥꯁꯤꯒ ꯍꯟꯖꯥꯡ ꯄꯤꯔꯣꯏꯗꯣꯏꯕ ꯌꯦꯛ ꯂꯧꯈꯠꯂ ꯀꯥꯟꯁꯤꯗ
ꯑꯥꯎ
ꯎꯝ ꯑꯗꯣ ꯍꯟꯗꯛ ꯑꯩꯈꯣꯏ ꯂꯥꯏ ꯍꯔꯥꯎꯅꯤ ꯍꯥꯏꯕ ꯄꯥꯎꯒ ꯇꯥꯗ꯭ꯔꯣ
ꯂꯥꯏ ꯍꯔꯥꯎꯕꯁꯤ ꯊꯣꯏꯗꯣꯛꯄ ꯇꯧꯗ꯭ꯔꯦꯕꯣ
ꯎꯝ ꯂꯥꯏ ꯍꯔꯥꯎꯕ ꯂꯣꯏꯅꯈ꯭ꯔꯕꯥ ꯁꯥꯏꯁꯦ
ꯑꯧ ꯑꯩꯈꯣꯏꯒꯤꯗꯤ ꯀꯣꯏꯅ ꯆꯥꯂꯣꯡꯝ ꯀꯠꯂꯒ ꯇꯣꯛꯈ꯭ꯔꯦꯗꯅ
ꯎꯝ ꯑꯝꯇ ꯂꯩꯀꯥꯏ ꯊꯪꯅꯕꯩꯁꯨ ꯂꯩꯇ꯭ꯔꯦ
ꯔꯩꯇ꯭ꯔꯦ
ꯎꯥꯝ ꯁꯤ ꯂꯥꯏ ꯍꯔꯥꯎꯕꯒ ꯌꯦꯡꯗꯕ ꯀꯨꯏꯔꯦꯗ
ꯏꯔꯦ ꯀꯨꯏꯔꯦ
ꯂꯥꯏ ꯍꯔꯥꯎꯕꯒꯤ ꯍꯟꯗꯛꯀꯤ ꯀꯩꯅꯣꯗꯣ ꯌꯦꯡꯍꯧꯕ꯭ꯔꯥ ꯐꯣꯟꯗꯒ ꯊꯥꯒꯠꯅꯔꯛꯄ ꯅꯨꯄꯤꯅꯒ ꯂꯥꯏ ꯄꯨꯕꯗꯣ
ꯑ ꯑ ꯇꯨ ꯈꯨꯔꯥꯏ ꯗꯅꯤ
ꯑꯣ ꯑꯗꯨꯒꯤ ꯂꯥꯏꯗꯣ ꯑꯍꯨꯝ ꯄꯨꯏ ꯍꯥꯏꯕꯅꯦꯕ ꯅꯨꯄꯤꯅꯒ ꯄꯨꯕꯗꯣ ꯑꯃꯨꯛ ꯄꯨꯛ ꯎꯗ꯭ꯔꯤ ꯍꯥꯏꯕ ꯑꯗꯨꯗꯣ ꯃꯣꯏꯒꯤ ꯌꯥꯖꯥꯠꯂꯥ ꯈꯪꯗꯦ ꯑꯗꯣ ꯑꯩꯈꯣꯏ ꯁ꯭ꯋꯥꯏ ꯂꯥꯏ ꯍꯔꯥꯎꯕꯁꯦ ꯀꯥꯡꯖꯩ ꯁꯥꯟꯅꯕ ꯌꯥꯎꯕ꯭ꯔꯣ ꯈꯪꯖꯩ ꯍꯥꯏꯗꯤ ꯂꯥꯏꯒꯤ ꯅꯠꯇꯕ
ꯑꯥ
ꯂꯥꯏ
ꯍꯧꯋꯦ ꯍꯧꯋꯦ ꯇꯥꯏꯌꯦ ꯇꯥꯏꯌꯦ
ꯀꯥꯡꯖꯩ ꯁꯥꯟꯅꯕ ꯌꯥꯎꯕ꯭ꯔꯕ ꯑꯩꯈꯣꯏ ꯁ꯭ꯋꯥꯏꯁꯦ
ꯀꯥꯡꯖꯩ ꯀꯥꯡꯈꯨ ꯂꯥꯏ ꯅꯨꯄꯤ ꯊꯤꯕꯗ ꯁꯥꯟꯅꯕꯗꯨꯗꯩ ꯍꯦꯟꯅ ꯁꯥꯟꯅꯗꯦꯗ
ꯑꯣ ꯁꯥꯟꯅꯥ ꯗꯦꯕ
ꯍꯥ
ꯎꯝ ꯑꯗꯒꯤ ꯑꯩꯈꯣꯏ ꯁ꯭ꯋꯥꯏꯁꯤ ꯂꯥꯏ ꯂꯝ ꯊꯣꯛꯄꯁꯦ ꯀꯔꯝ ꯀꯔꯝꯕ
ꯊꯣꯛꯀꯦ ꯑ ꯏꯙꯧ ꯈꯣꯏꯔꯥꯛꯄ ꯑꯃ ꯊꯣꯛꯑꯦꯀꯣ ꯑꯗꯒꯤ ꯅꯨꯡꯁꯥꯕ ꯑꯃ ꯊꯣꯛꯄ ꯃꯥꯜꯂꯦ
ꯎꯝ
ꯏꯔꯩꯃ ꯊꯣꯛꯑꯦ ꯀꯣꯟꯖꯦꯡ ꯂꯥꯏꯔꯦꯝꯕꯤꯗꯤ ꯊꯣꯛꯈ꯭ꯔ ꯃꯥꯅꯤ ꯍꯥ
ꯏꯁꯩ ꯑꯃ ꯊꯣꯛꯄ꯭ꯔꯥ
ꯑꯥꯎ ꯏꯏ ꯃꯩ ꯊꯣꯛꯑꯦ
ꯎꯝ ꯃꯣꯏ ꯂꯥꯏ ꯂꯝꯊꯣꯛꯄꯁꯦ ꯀꯃꯥꯏꯅ ꯇꯧꯒꯦꯕ ꯀꯃꯥꯏꯅ ꯃꯑꯣꯡꯗꯣ ꯍꯥꯐꯦꯠ ꯍꯥꯏꯔꯛꯎꯅꯦ
ꯍꯥꯏꯕꯗꯤ ꯑꯥꯃꯥꯅ ꯗꯣꯂꯥꯏꯁꯦ ꯄꯨꯔꯦꯗꯅ ꯗꯣꯂꯥꯏꯁꯤꯗ ꯂꯥꯏꯁꯦ ꯇꯣꯡꯍꯜꯂꯦꯗꯅ
ꯑꯥ
ꯇꯣꯡꯍꯜꯂꯀꯥꯟꯁꯤꯗ ꯉꯁꯥꯏꯒꯤ ꯑꯥ ꯗꯣꯂꯥꯏ ꯄꯥꯕ ꯅꯤꯄꯥꯟ ꯑꯣꯏꯔꯣ ꯃꯔꯤ ꯑꯣꯏꯔꯣ ꯑꯗꯨ ꯄꯨꯔꯦꯗꯅ ꯄꯨꯔꯀꯥꯟꯗ ꯗ꯭ꯔꯦꯁꯇꯤ ꯃꯥꯅ ꯈꯝꯕꯩ ꯁꯦꯠꯆꯒꯦ ꯍꯥꯏꯕ ꯌꯥꯔꯦ ꯑꯗꯒꯤ ꯆꯨꯝꯅꯗ ꯑꯩꯈꯣꯏ ꯐꯩꯖꯣꯝꯖꯤ ꯁꯦꯠꯂꯒ ꯀꯣꯌꯦꯠ ꯌꯦꯠꯆꯥꯒꯦ ꯍꯥꯏꯕꯁꯨ ꯌꯥꯔꯦ
ꯑꯥ
ꯑꯗꯨꯃꯥꯏꯅ ꯇꯧꯔꯒ ꯂꯣꯏꯅ ꯁꯦꯠꯄ ꯇꯧꯔ ꯇꯧꯔꯦ ꯑꯗꯒꯤ ꯑꯩꯈꯣꯏꯒꯤ ꯂꯥꯏ ꯄꯨꯗꯕ ꯀꯥꯡꯕꯨꯗꯨꯅ ꯃꯥꯥꯏ ꯃꯥꯒꯤ ꯀꯜꯆꯔꯦꯜꯒꯤ ꯇꯧꯕꯗꯣ
ꯎꯝ
ꯄꯣꯠꯂꯣꯏ ꯁꯦꯠꯄꯤ ꯇꯧꯔꯦ ꯑꯗꯒꯤ ꯔꯥꯙꯥ ꯀ꯭ꯔꯤꯁꯅ ꯑꯣꯏꯁꯨ ꯌꯥꯔꯦ ꯑꯗꯒꯤ ꯃꯥꯎ ꯃꯔꯥꯝꯒꯤ ꯇꯧꯔꯁꯨ ꯌꯥꯔꯦ ꯑꯗꯨꯒꯨꯝꯕꯗꯨꯗꯤ ꯇꯧꯋꯦ
ꯎꯝ ꯑꯗꯣ ꯃꯣꯏ ꯑꯊꯦꯝ ꯄꯣꯠ ꯂꯥꯏ ꯄꯨꯕꯁꯤꯗ ꯑꯊꯦꯝ ꯄꯣꯠꯁꯨ ꯄꯨꯅꯕ꯭ꯔꯣ ꯀꯥꯟꯅꯕ꯭ꯔꯣ
ꯀꯅꯥꯩ ꯀꯅꯥꯩ
ꯅꯠꯇꯦ ꯂꯥꯏ ꯂꯝ ꯊꯣꯛꯄꯗꯅꯦ
ꯎꯝ
ꯑꯊꯦꯜꯄꯣꯠ ꯀꯥꯟꯅꯕ꯭ꯔꯕꯥ ꯂꯥꯏꯂꯝ ꯊꯣꯛꯄꯗꯣ ꯄꯨꯔꯒ ꯆꯠꯅꯕ꯭ꯔꯕ ꯑꯊꯦꯡꯄꯣꯠꯁꯦ ꯑꯗꯨꯝ ꯂꯝꯕꯤꯗ ꯑꯣ ꯎꯝ
ꯎꯝ
ꯂꯥꯏ ꯂꯝꯄꯨ ꯑꯗꯣ ꯑꯣ ꯃꯣꯏ ꯂꯥꯏ ꯂꯝꯊꯣꯛꯄꯗ ꯀꯔꯤ ꯀꯩꯅꯣ ꯁꯥꯕ ꯈꯣꯠꯄ ꯌꯥꯏ ꯌꯥꯗꯦꯀ ꯍꯥꯏꯅꯩ ꯑꯗꯣ ꯌꯥꯔ ꯑꯗꯨꯃꯥꯏꯅ ꯁꯥꯟꯅꯕ꯭ꯔꯣ ꯅꯠꯇ꯭ꯔꯒꯅ ꯁꯥꯟꯅꯗꯕ꯭ꯔꯣ
ꯑꯧ ꯍꯧꯖꯤꯛ ꯅꯍꯥꯟꯋꯥꯏꯗꯤ ꯌꯥꯝ ꯁꯥꯟꯅꯔꯝꯃꯦꯕꯀꯣ ꯍꯧꯖꯤꯛꯁꯤꯅ ꯁꯥꯕ ꯈꯣꯠꯄꯁꯦ ꯀꯌꯥ ꯇꯧꯗ꯭ꯔꯦ
ꯑꯣ ꯑꯣ ꯇꯧꯅꯗ꯭ꯔꯦꯕ
ꯎꯝ
ꯑꯣ ꯑꯗꯨꯒ ꯂꯥꯏ ꯂꯝ ꯊꯣꯛꯄꯁꯦ ꯀꯌꯥꯝ ꯂꯝꯒꯁꯦ ꯑꯅꯤ ꯑꯍꯨꯝ ꯆꯠꯅꯕ꯭ꯔꯥ ꯅꯠꯇ꯭ꯔꯒ ꯃꯇꯦꯛ ꯈꯛꯇꯪꯒ ꯆꯠꯄ꯭ꯔꯣ
ꯎꯝ ꯀꯣꯏꯅ ꯆꯠꯂꯨꯔꯦ ꯆꯠꯂꯨꯔꯀꯥꯟꯗ ꯍꯜꯂꯛꯑꯦ
ꯅꯠꯇꯦ ꯂꯝ ꯍꯥꯏꯗꯤꯅꯦ ꯂꯝꯗꯣ ꯌꯥꯝ ꯁꯥꯡ ꯂꯝ ꯂꯩꯀꯥꯏ ꯂꯩꯀꯥꯏ ꯅꯠꯇꯕ ꯂꯝ ꯍꯥꯏꯇꯥꯔꯦ ꯂꯝꯁꯦ ꯑꯃꯥ ꯑꯅꯤ ꯇꯥꯟꯅ ꯆꯠꯅꯕ꯭ꯔꯥ ꯅꯠꯇ꯭ꯔꯒꯅ ꯀꯩꯁꯨ ꯌꯥꯝ ꯁꯥꯡꯅ ꯆꯠꯅꯗꯕ꯭ꯔꯥ ꯑꯩꯈꯣꯏ ꯁꯤꯗ ꯑꯣꯏꯇꯥꯔꯗꯤ
ꯆꯠꯅꯕ ꯍꯥꯏꯁꯦ ꯑꯩꯈꯣꯏ ꯇꯤꯗꯤꯝ ꯒꯔꯥꯎꯟꯁꯤꯗ ꯇꯧꯔꯦ ꯈꯜꯂꯦꯗꯅꯀꯣ ꯑꯗꯣ ꯑ ꯅꯨꯡꯁꯥꯕ ꯑꯣꯏꯔꯥ ꯈꯜꯂꯣꯕ ꯁꯤ ꯅꯨꯡꯁꯥꯕ ꯀ꯭ꯋꯥ ꯀꯩꯊꯦꯜꯁꯦ ꯀꯣꯏꯅ ꯂꯥꯛꯑꯒꯅꯦ ꯇꯤꯙꯤꯝ ꯒꯔꯥꯎꯟꯁꯤꯗ ꯄꯨꯟꯗꯣꯏꯕ
ꯑꯣ ꯀꯩꯁꯨ ꯌꯥꯝ ꯁꯥꯡꯅ ꯆꯠꯇ꯭ꯔꯦ ꯑꯗꯨꯗꯤ ꯂꯝ ꯑꯃꯐꯥꯟꯅ ꯆꯠꯅꯗꯦꯕ
ꯅꯣꯡꯃꯒꯤ ꯑꯥ ꯇꯧꯒꯗꯧꯕ ꯂꯣꯏꯅ ꯁꯥꯟꯅꯒꯗꯕ ꯂꯥꯏꯒꯤ ꯊꯧꯔꯝꯈꯩꯗꯨꯗꯤ ꯑꯗ ꯂꯣꯏꯁꯟꯗꯣꯏꯕ
ꯑꯣ ꯑꯗꯨꯒ ꯑꯃꯨꯛ ꯂꯥꯏ ꯄꯨꯕ ꯈꯣꯠꯄꯗꯨꯁꯨ ꯑꯗꯨꯝ ꯂꯣꯏꯁꯤꯟꯗꯣꯏꯅꯦꯕꯗ
ꯎꯝ
ꯌꯥꯝꯅ ꯂꯨꯕ ꯖꯥꯠꯅꯤꯅꯦ
ꯑꯥ
ꯂꯥꯏ ꯂꯝꯊꯣꯛ ꯄ ꯌꯥꯎꯕꯤꯔꯨꯔꯕꯣ ꯏꯅꯦꯁꯦ
ꯑꯥꯎ ꯅꯋꯥꯏ ꯍꯔꯥꯎꯔꯤꯉꯩꯗ ꯊꯣꯛꯈ꯭ꯔꯦ
ꯑꯣ ꯑꯗꯨꯝ ꯄꯣꯠꯀ ꯄꯨꯔ ꯑꯊꯦꯝ ꯄꯣꯠꯀ ꯄꯨꯅꯩꯑꯦꯕ
ꯎꯝ
ꯎꯝ ꯑꯊꯦꯟꯄꯣꯠ ꯄꯨꯔ ꯆꯠꯅꯕ ꯑꯗꯣ ꯍꯧꯖꯤꯛ ꯍꯧꯖꯤꯛꯇꯤ ꯀꯩꯝ ꯁꯥꯟꯅꯗ꯭ꯔꯕꯅꯤꯅ ꯐꯔꯦꯟ ꯅꯍꯋꯥꯏꯗꯤ ꯑꯗꯨ ꯁꯥꯕ ꯑꯗꯥ ꯁꯥꯕ ꯌꯥꯝ ꯇꯧꯅꯕꯅꯦꯕ
ꯑꯥꯎ ꯍꯧꯖꯤꯛꯇꯤ ꯀꯨꯀꯟꯅ ꯊꯤꯡꯉꯕꯅꯤꯅ
ꯎꯝ ꯑꯁ ꯑꯗꯨ ꯑꯗꯨ ꯍꯥꯢ ꯄꯟꯕ ꯌꯥꯗꯦꯕ ꯊꯤꯡꯕ ꯈꯣꯠꯄ ꯄꯜꯂꯣꯅꯨ
ꯑꯣ ꯅꯠꯇꯦ ꯑꯊꯤꯡꯕ ꯂꯩꯕꯅꯤꯅ ꯍꯥꯏꯕꯩ ꯋꯥꯅꯤ
ꯑꯣ
ꯑꯗꯨꯅ ꯀꯩꯅꯣ ꯇꯧꯔꯦꯕ ꯃꯇꯝ ꯃꯇꯝꯒꯤ ꯑꯣꯏꯕ ꯈꯔ ꯇꯧꯔꯀꯥꯟꯗ ꯑꯗꯨꯝ ꯂꯣꯏꯁꯜꯂꯦꯗꯅ
ꯑꯗꯨꯝ ꯁꯝꯗꯤ ꯁꯝꯖꯟꯗꯦꯕ ꯀꯩꯁꯨ
ꯁꯝꯖꯟꯗꯦ ꯁꯝꯖꯟꯕꯗꯤ ꯌꯥꯄꯣꯟꯇꯦꯗ
ꯎꯝ ꯑꯗꯨ ꯅꯍꯋꯥꯏꯁꯦ ꯂꯥꯏ ꯑꯥ ꯂꯥꯏꯔꯣꯏꯁꯦ ꯅꯍꯥꯟꯋꯥꯏꯁꯦ ꯅꯣꯡꯉꯥꯟꯐꯧ ꯇꯧꯅꯩ ꯍꯥꯏꯗ꯭ꯔꯥ
ꯑꯥ
ꯑꯗꯣ ꯍꯧꯖꯤꯛꯁꯤꯅ ꯄꯨꯡꯁꯦ ꯑꯗꯨꯝ ꯉꯜꯂꯤ ꯉꯇꯥꯥ ꯂꯣꯏꯁꯟꯅꯩꯁꯦ ꯀꯃꯥꯏꯅ ꯇꯧꯅꯩꯅꯣꯕ ꯑꯗꯨꯝ ꯇꯧꯅꯕ꯭ꯔꯕ ꯊꯥꯏꯅꯗꯤ ꯑꯗꯨꯝ ꯅꯣꯡꯉꯥꯟꯕꯥꯎ ꯇꯧꯅꯕ꯭ꯔꯕ ꯄꯨꯡ ꯑꯍꯨꯝ ꯃꯔꯤꯐꯥꯎ ꯑꯗꯨꯝ ꯇꯧꯅꯕ꯭ꯔꯕ ꯂꯥꯏꯔꯣꯏꯁꯦ
ꯅꯣꯡꯉꯥꯐꯧ ꯇꯧꯅꯩ ꯑꯗꯣ ꯍꯧꯖꯤꯛꯀꯤꯅ ꯄꯨꯡ ꯇꯔꯥ ꯇꯕꯃꯥꯊꯣꯏ ꯕꯔꯣꯗ ꯂꯣꯢꯁꯟꯍꯟꯂꯦ
ꯑ ꯍꯥꯟꯗꯤ ꯅꯣꯡꯉꯟꯕꯧ ꯇꯧꯅꯔꯝꯃꯦꯕ
ꯎꯝ
ꯂꯥꯏꯔꯣꯏ ꯇꯧꯕ ꯂꯣꯏꯔꯒꯗꯤ ꯀꯩꯅꯣ ꯇꯧꯔꯒ ꯂꯥꯏ ꯌꯥꯀꯥꯏꯕꯁꯤꯅꯅꯦ ꯑꯃꯨꯛ ꯑꯗꯨꯝ ꯍꯥꯏꯕꯗꯤ ꯃꯣꯏꯒꯤ ꯁꯤꯒꯤ ꯇꯥꯏꯃꯤꯡ ꯇꯥꯡꯀꯛ ꯍꯥꯏꯕ ꯑꯃ ꯂꯩꯕ꯭ꯔꯣ ꯌꯀꯥꯏꯕꯁꯦ
ꯑꯧ ꯅꯣꯡꯉꯥꯜꯂꯝꯗꯥꯏꯒꯤ ꯂꯥꯏ ꯑꯀꯥꯏꯕꯅ ꯑꯃ ꯂꯩ
ꯑꯣ ꯇꯥꯡꯒ ꯇꯥꯏꯃꯤꯡ ꯂꯩꯕ꯭ꯔꯕ
ꯂꯩ ꯂꯩ ꯄꯨꯡ ꯃꯔꯤ ꯃꯈꯥꯢ ꯑꯗꯨꯋꯥꯏꯗ ꯑꯗꯨꯝ ꯌꯥꯀꯥꯏꯅꯔꯦ
ꯑꯣ ꯂꯥꯏꯁꯦ ꯍꯧꯖꯤꯛꯁꯨ ꯑꯗꯨꯝ ꯄꯨꯡ ꯉꯟꯇꯥꯅ ꯑꯗꯨꯝ ꯍꯧꯖꯤꯛꯁꯨ ꯊꯦꯡꯉ ꯇꯧꯅꯕ꯭ꯔꯕ ꯊꯦꯡꯉ ꯇꯧꯕ ꯌꯥꯗꯕ꯭ꯔꯕ
ꯌꯥꯗꯦ ꯑꯗꯨꯗꯤ ꯃꯌꯥꯝ ꯍꯩꯔꯨꯛ ꯀꯥꯕ꯭ꯔꯥ ꯀꯩꯗꯧꯕ ꯌꯥꯎꯕ꯭ꯔꯥ ꯑꯗꯨꯗꯤ
ꯎꯝ
ꯍꯩꯔꯨꯛ ꯀꯕ ꯀꯩꯗꯧꯕ
ꯑꯗꯣ ꯃꯣꯏ ꯑꯩꯈꯣꯏ ꯁ꯭ꯋꯥꯏꯒꯤ ꯂꯥꯏ ꯍꯔꯥꯎꯕꯁꯦ ꯁꯤꯒꯅꯦ ꯃꯣꯏꯔꯥꯡ ꯂꯥꯏ ꯍꯔꯥꯎꯕꯁꯤꯒ ꯃꯥꯟꯅꯗꯕ꯭ꯔꯣ
ꯃꯥꯥꯟꯅꯗꯦ
ꯃꯥꯗꯤ ꯃꯣꯏꯔꯥꯡꯒꯤꯁꯤꯅ ꯀꯃꯥꯏꯅ ꯇꯧꯕꯅꯣ
ꯃꯣꯏꯔꯥꯡꯒꯤꯅ ꯅꯨꯡꯗꯥꯡꯗ ꯑꯩꯈꯣꯏꯒꯤꯁꯨ ꯑꯗꯨꯝ ꯍꯥꯏꯗꯤ ꯃꯥꯅꯦꯗꯦ ꯍꯥꯢꯁꯦ ꯀꯩꯅꯣ ꯇꯧꯕꯩꯅꯤꯗ ꯑꯃꯃꯝꯅꯦ ꯍꯥꯏꯇꯥꯔꯦ
ꯑꯣ ꯃꯥꯟꯗꯤ ꯃꯥꯟꯅꯗꯦꯗꯤ ꯍꯥꯏꯅꯩꯌꯦꯕ ꯃꯑꯣꯡꯁꯦ ꯑꯗꯨ ꯃꯣꯏꯒꯤꯅ ꯀꯃꯥꯏꯅ ꯇꯧꯕꯅꯣ ꯈꯪꯅꯤꯡꯕ ꯏꯅꯦ ꯆꯠꯂꯨꯗ꯭ꯔꯤꯕꯣ ꯂꯥꯏ ꯍꯔꯥꯎꯕ ꯑꯃ ꯄꯣ
ꯎꯝ
ꯏꯅꯦ ꯍꯣꯏ ꯃꯣꯏꯔꯥꯡ ꯂꯥꯏ ꯍꯔꯥꯎꯕ ꯆꯠꯇ꯭ꯔꯤꯕꯣ
ꯍꯟꯗꯛꯀꯤꯗꯤ ꯆꯠꯍꯧꯋꯤ ꯑꯗꯨ ꯃꯣꯏꯒꯤꯁꯨ ꯍꯟꯗꯛꯀꯤꯗꯤ ꯌꯥꯝ ꯀꯥꯍꯦꯟꯅ ꯆꯥꯎꯅ ꯂꯥꯏꯒꯤ ꯊꯧꯔꯝꯗ ꯑꯃ ꯀꯧꯔꯛꯇ꯭ꯔꯦ
ꯎꯝ ꯂꯥꯏ ꯄꯨꯕꯒꯁꯦ
ꯎꯝ
ꯑꯩꯈꯣꯏꯒ ꯃꯥꯟꯅꯗꯦ ꯍꯥꯏꯕ ꯃꯑꯣꯡ ꯇꯧꯋꯦꯕ
ꯎꯝ
ꯍꯥꯏꯐꯦꯠ ꯑꯗꯒꯤ ꯂꯥꯏ ꯊꯧꯒꯜ ꯇꯧꯔꯤꯕ ꯃꯤꯁꯤꯡꯗꯨꯁꯨ ꯍꯥꯏꯐꯦꯠ ꯖꯒꯣꯏ ꯁꯥꯕ ꯈꯣꯠꯄ ꯇꯧꯕꯗꯣ ꯑꯗꯨꯁꯨ ꯍꯥꯏꯐꯦꯠ ꯃꯥꯟꯅꯗꯦꯕ ꯃꯣꯏꯒ ꯑꯩꯈꯣꯏꯒ ꯍꯥꯏꯐꯦꯠ ꯃꯑꯣꯡꯁꯦ ꯈꯔ ꯈꯔ ꯈꯦꯠꯅꯕꯩ ꯇꯥꯏꯞꯇ ꯑꯗꯒꯤ ꯂꯥꯏꯔꯣꯏ ꯅꯨꯃꯤꯠꯇꯨꯁꯨꯅꯦ ꯀꯩꯅꯣꯝꯃ ꯃꯥꯅ ꯃꯑꯣꯡ ꯑꯃ ꯇꯧꯋꯦꯕ ꯑꯗꯨ ꯈꯔ ꯈꯦꯠꯅꯕ ꯑꯗꯨꯝ ꯂꯩꯕꯅꯤꯅ
ꯎꯝ
ꯎꯝ ꯏꯅꯦꯃ ꯌꯥꯎꯁꯪ ꯊꯥꯕꯜꯒ ꯆꯣꯡꯉꯛꯇ꯭ꯔꯣꯅ ꯍꯋꯦ
ꯁꯣꯉ ꯏꯒ
ꯎꯝ ꯅꯍꯥꯟꯋꯥꯏ ꯌꯥꯎꯁꯪ ꯁꯥꯕꯜꯁꯤꯗꯤ ꯀꯃꯥꯏꯅ ꯇꯧꯔꯒ ꯁꯤꯟꯅꯒꯦ ꯊꯥꯕꯜ ꯑꯃ ꯁꯤꯟꯕꯗ ꯁꯨꯝ ꯃꯑꯣꯡ ꯃꯇꯧꯗꯣ
ꯑꯕꯜ ꯂꯝꯕꯤꯁꯤꯡꯗꯨꯗ ꯍꯧꯖꯤꯛꯀꯤ ꯑꯗꯨꯃꯥꯏꯅꯗꯤ ꯇꯧꯗ꯭ꯔꯦ ꯊꯥꯏꯅꯒꯗꯤ
ꯎꯝ ꯎꯝ ꯀꯃꯥꯏꯅꯅꯣꯃ ꯊꯥꯏꯅ ꯇꯧꯔꯤꯁꯤꯅ
ꯑꯩꯈꯣꯏꯒꯤꯅ ꯗꯣꯜ ꯕꯦꯟ ꯇꯧꯔꯀꯥꯟꯗ ꯆꯨꯝꯅ ꯃ꯭ꯌꯨꯖꯤꯛꯀ ꯀꯩꯗꯣ ꯌꯥꯎ ꯕꯦꯟꯅꯦ ꯁꯥꯏꯀ꯭ꯔꯝꯅꯦ
ꯎꯝ
ꯀꯩ ꯇꯧꯔꯣ ꯀꯥꯟꯗ ꯇꯣ
ꯎꯝ ꯑꯗꯨꯝ ꯁꯥꯔꯤꯒꯁꯦ ꯑꯗꯨꯝ ꯑꯃꯨꯛ ꯀꯔꯝ ꯀꯔꯝꯕ ꯑꯃꯨꯛ ꯏꯁꯇꯥꯏꯜ ꯏꯁꯇꯥꯏꯜ ꯁꯦꯠ ꯁꯦꯠꯄ ꯌꯥꯕ꯭ꯔꯥ ꯃꯑꯣꯡ ꯃꯑꯣꯡ ꯑꯦ ꯁꯤ ꯁꯦꯠꯀꯗꯕꯅꯦ ꯍꯥꯏꯕꯒ ꯂꯩꯔꯕ ꯁꯥꯔꯤ ꯁꯦꯠꯄꯒꯁꯦ
ꯇꯥꯏꯌꯦ ꯇꯥꯏꯌꯦ
ꯁꯥꯔꯤꯒꯗꯣ ꯁꯨꯝ ꯃꯑꯣꯡꯒꯗꯣ ꯁꯨꯃꯥꯏꯅ ꯁꯦꯠꯀꯗꯕꯅꯤ ꯍꯥꯏꯕꯒꯤ ꯂꯩꯕ꯭ꯔꯕ ꯍꯧꯖꯤꯛꯀ ꯑꯗꯨꯝ ꯆꯞ ꯃꯥꯟꯅꯕ꯭ꯔꯕ
ꯃꯅꯦ ꯏꯗ ꯑꯗꯨ
ꯎ
ꯑꯗꯨꯒꯤꯗꯤ ꯐꯣꯏꯗꯣꯛꯅ ꯀꯩꯅꯣ ꯂꯩꯇꯦ
ꯍꯣꯏ ꯍꯣꯏ ꯐꯔꯦ ꯐꯔꯦ ꯏꯅꯦꯁꯨ ꯀꯩꯅꯣ ꯆꯠꯊꯣꯛꯑꯅꯤꯗꯥꯏꯅꯦ
ꯁꯤꯒꯤ ꯒꯥꯔꯤꯁꯦ ꯅꯐꯗꯤ ꯐꯒꯗꯕꯅꯤꯣ ꯑꯣꯖꯥꯁꯤ ꯀꯩꯅꯣ ꯍꯞꯁꯦ ꯏ ꯏꯔ ꯋꯥ ꯊꯗ ꯍꯣꯏ ꯍꯣꯏ
ꯍ ꯏꯅꯦ
ꯍꯣꯏ ꯍꯣꯏ ꯍꯣꯏ ꯎ ꯍꯣꯏ ꯍꯣꯏ